ꯍꯜꯂꯣ
ꯍꯜꯂꯣ ꯍꯜꯂꯣ ꯍꯜꯂꯣ
ꯇꯥꯏꯌꯦ ꯀꯩꯗꯧꯔꯤꯒꯦ
ꯗꯨꯝ ꯐꯝꯃꯒ ꯂꯩꯗ
ꯀꯔꯤꯁꯨ ꯇꯧꯗꯕ
ꯊꯕꯛ ꯃꯆꯥ ꯑꯃꯨꯛ ꯇꯧꯔꯒ ꯍꯧꯖꯤꯛ ꯐ꯭ꯔꯤꯗ ꯂꯩꯌꯦ ꯑꯗꯨꯝ ꯐꯝꯃꯒ ꯂꯩꯌꯦ ꯅꯪꯗꯤ
ꯑꯣ ꯈꯣꯏ ꯈꯣꯏꯁꯨ ꯗꯨꯝ ꯐꯝꯃꯦꯗ
ꯃ ꯀꯔꯤ ꯄꯣꯖꯤꯁꯟꯗ ꯐꯝꯕꯅꯣ
ꯗ꯭ꯔꯃꯥ ꯌꯦꯡꯕꯅꯦꯕꯀꯣ ꯑꯗꯣ ꯗ꯭ꯔꯃꯥ ꯌꯦꯡꯉꯒ ꯂꯩꯌꯦ
ꯑꯗꯨꯒ ꯅꯪꯅ ꯐꯝꯕ ꯄꯣꯖꯤꯁꯟꯗꯣ ꯀꯃꯥꯏꯅ ꯐꯝꯕꯅꯣ
ꯑꯦꯍꯦ ꯐꯝꯕ ꯍꯥꯏꯁꯦ ꯑꯗꯨꯝ ꯐꯝꯕ
ꯑꯠꯆꯥ ꯑꯠꯆꯥ ꯌꯥꯝ ꯐꯩꯌꯦ ꯌꯥꯝ ꯐꯩꯌꯦ
ꯎꯝ ꯁꯥꯗꯕ꯭ꯔꯣ ꯅꯣꯏꯔꯣꯝꯗꯗꯤ
ꯍꯥꯥ ꯍꯧꯖꯤꯛꯄꯨꯗꯤ ꯁꯥꯗꯦ ꯅꯣꯡꯃꯝꯕꯒꯤꯀꯣ
ꯑꯣ
ꯁꯤ ꯁꯥꯕꯒꯤ ꯋꯥꯔꯤꯖꯦ
ꯀꯔꯤ
ꯑꯩ ꯈꯤꯔꯦꯕ
ꯑꯣꯍꯣ
ꯁꯥꯗꯕ꯭ꯔꯣ ꯏꯪꯕ꯭ꯔꯣ ꯁꯥꯕ ꯍꯥ ꯍꯥ
ꯑꯗꯨꯗꯤ ꯁꯥꯕ ꯃꯐꯝꯗ ꯂꯩꯕ ꯀꯥꯡꯕꯨ ꯑꯣꯏꯔꯝꯅꯤꯀꯣ ꯑꯗꯨꯒꯤ꯫
ꯍꯣꯏ ꯑꯩꯁꯨ ꯌꯥꯝꯅ ꯁꯥꯕ ꯃꯐꯝꯗ ꯂꯩꯌꯦ꯫
ꯎꯝ
ꯆꯥꯛ ꯆꯥꯔꯕꯣ?
ꯆꯥꯔꯦ ꯑꯁꯣꯏꯇꯤ ꯊꯦꯡꯅ ꯆꯥꯏ ꯄꯨꯡ ꯑꯍꯨꯝ ꯃꯔꯤ꯫ ꯗ ꯆꯥꯏꯌꯦ꯫ ꯅꯪꯗꯤ?
ꯑꯁ ꯑꯩꯗꯤ ꯍꯧꯔꯦꯟ ꯄꯨꯡ ꯇꯔꯥꯃꯥꯊꯣꯏ ꯁ꯭ꯋꯥꯏꯗ ꯆꯥꯅꯤ꯫
ꯇꯔꯥꯃꯥꯊꯣꯏ ꯃꯣꯔ ꯑ ꯀꯩꯅꯣ꯫
ꯅꯨꯡꯗꯥꯡ ꯅꯨꯡꯗꯥꯡ ꯇꯔꯥꯃꯥꯊꯣꯏ ꯏꯂꯚꯦꯟ꯫ ꯅꯪ ꯅꯦꯠꯋꯣꯛ ꯆꯞꯄ꯭ꯔꯣ?
ꯈꯪꯗꯦꯅꯦ꯫ ꯇꯥꯗꯕ꯭ꯔꯥ?
ꯇꯥꯏ ꯇꯥꯏ ꯍꯧꯖꯤꯛꯇꯤ ꯇꯥꯏ꯫ ꯀꯩ ꯏꯟꯖꯥꯡ ꯆꯥꯔꯤꯅꯣ?
ꯉꯁꯤꯁꯦ ꯎꯝ꯫ ꯑꯦꯁ ꯑꯈꯥꯕꯗꯣ,
ꯑꯣ꯫ ꯑꯈꯥꯕ ꯍꯥꯏꯗꯤ, ꯈꯥꯃꯦꯟ ꯑꯈꯥꯕꯔꯣ?
ꯅꯠꯇꯦ ꯅꯠꯇꯦ ꯈꯥꯃꯦꯟ ꯅꯠꯇꯕ ꯑꯃ ꯑꯈꯥꯕ ꯂꯩꯌꯦꯅ꯫
ꯂꯩꯌꯦ꯫ ꯑꯣ꯫ ꯕꯤꯇꯔꯒꯥꯔꯠ ꯇꯨꯔꯣ?
ꯍꯣꯏ ꯍꯣꯏ ꯑꯗꯨꯅꯦ ꯃꯤꯇꯩꯂꯣꯟꯗ ꯈꯪꯗꯕ ꯑꯗꯣ꯫
ꯑ ꯑꯩꯁꯨꯨ ꯈꯪꯗꯦ ꯑꯗꯨꯗꯤ꯫
ꯎꯝ ꯀꯔꯤ ꯀꯧꯕ꯭ꯔꯥ ꯑꯗꯣ?
ꯈꯪꯗꯦ ꯑꯩꯁꯨ ꯅꯉꯣꯟꯗ ꯍꯥꯡꯒꯦ ꯇꯧꯕꯅꯦ꯫
ꯑꯗꯨꯒ ꯑꯗꯨꯒ ꯍꯋꯥꯏ ꯑꯁꯥꯡꯕꯗꯣ ꯑꯗꯨ ꯆꯥꯏ꯫ ꯅꯪꯗꯤ?
ꯑꯩ ꯑꯩꯖꯦ ꯍꯧꯖꯤꯛ ꯐꯥꯎ ꯆꯥꯛ ꯆꯥꯗ꯭ꯔꯤꯌꯦ꯫
ꯅꯠꯇꯦ ꯅꯪꯒꯤꯁꯦ ꯃꯣꯔꯅꯤꯡꯒꯤ ꯆꯥꯗ꯭ꯔꯤꯕ꯭ꯔꯥ ꯍꯧꯖꯤꯛ ꯐꯥꯎ?
ꯍꯣꯏ ꯃꯣꯔꯅꯤꯡꯒꯤ ꯆꯥꯗ꯭ꯔꯤ꯫
ꯀꯔꯤꯒꯤ?
ꯑꯩ ꯊꯕꯛ ꯈꯔ ꯂꯩꯕꯒꯤꯀꯣ ꯆꯥꯁꯨ ꯆꯥꯅꯤꯡꯗꯦꯗ꯫
ꯎꯝ ꯌꯨꯝ ꯌꯨꯝꯗ ꯅꯠꯇ꯭ꯔꯣ?
ꯑꯩ ꯌꯨꯝꯗ ꯅꯠꯇꯦ ꯃꯄꯥꯟꯗ ꯂꯩ꯫
ꯑꯣ ꯑꯗꯨ ꯑꯣꯏꯔꯁꯨ ꯅꯣꯛ ꯑꯣ ꯕ꯭ꯔꯦꯛꯐꯥꯁꯇꯤ ꯇꯧꯔꯝꯅꯤꯅ꯫
ꯍꯣꯏ ꯕ꯭ꯔꯦꯛꯐꯥꯁ ꯄꯨꯗꯤ ꯇꯧꯔꯛꯑꯦ꯫
ꯎꯝ ꯕ꯭ꯔꯦꯛꯐꯥꯁ ꯍꯦꯚꯤ ꯑꯣꯏꯔꯗꯤ ꯂꯥꯝꯗꯤ ꯂꯥꯝꯗꯕꯅꯤꯗ꯫
ꯍꯣꯏ ꯂꯥꯝꯃꯦ꯫ ꯅꯪꯗꯤ ꯑꯗꯨꯝ ꯈꯨꯟꯗ ꯂꯩꯕ꯭ꯔꯥ ꯅꯠꯇ꯭ꯔꯒ, ꯈꯣꯏꯅꯤ ꯁ꯭ꯇꯦꯗ ꯑꯗꯨꯝ ꯂꯩꯕ꯫
ꯑꯩꯁꯨꯨ ꯃꯄꯥꯟꯗ ꯂꯩꯌꯦ꯫
ꯑꯣ ꯅꯪꯁꯨ ꯃꯄꯥꯟꯗ ꯂꯩꯔꯣ?
ꯍꯣꯏ꯫
ꯑꯆꯆꯥ ꯀꯔꯣꯝꯗꯅꯣ ꯃꯄꯥꯥꯟ ꯁꯥꯎꯗꯔ ꯅꯣꯔꯗꯔ
ꯅꯣꯔꯠ ꯅꯣꯔꯠꯇꯅꯤ ꯍꫭꯏ
ꯑꯆꯥ ꯑꯆꯥ
ꯅꯪꯗꯤ
ꯑꯩꯃꯨꯠ ꯁꯥꯎꯠꯇ ꯂꯩꯌ‌ꯦ
ꯁꯥꯎꯠ ꯇꯥꯗꯤ ꯁꯥꯕꯒꯤꯀꫭ
ꯁꯥꯎꯠꯇꯗꯤ ꯏꯪꯕ ꯏꯪ ꯑꯁ ꯃꯐꯝ ꯈꯔꯗꯤ ꯏꯪꯉꯦ ꯍꯥꯏꯕ ꯅꯠꯇ꯭ꯔꯣ
ꯍꯣꯏ ꯃꯐꯝ ꯈꯔꯥꯕꯨꯗꯤ ꯏꯪꯉꯦ ꯅꫭꯕꯠꯇꯗꯤ ꯅꯣꯔꯠꯇꯁꯨ ꯌꯥꯝ ꯁꯥꯕ ꯃꯥꯜꯂ‌ꯦꯀꯣ
ꯍꯣꯏ ꯁꯥꯏ ꯅꯣꯔꯠꯗꯗꯤ ꯍꯥꯏꯔꯨꯅꯨ
ꯎꯝ ꯀꯔꯤ ꯀꯔꯤ ꯍꯣꯠꯅꯔꯒ ꯂꯩꯕ꯭ꯔ ꯅꯪꯒꯤ
ꯑꯈꯣꯏ ꯀꯣꯂꯦꯠꯖ ꯇꯝꯃ‌ꯦ
ꯑꯣ ꯁꯦꯃꯤꯁꯇꯔ ꯀ꯭ꯌꯥꯅꯣ ꯀꯃꯥꯏꯟ ꯍꯥꯏꯖꯤꯔꯥ ꯀꯣꯂꯦꯠꯖ ꯑꯗꯨꯝ ꯏꯆꯝ ꯆꯝꯕ
ꯍꯣꯏ ꯏꯆꯝ ꯍꯣꯏ ꯍꯣꯏ ꯏꯆꯝ ꯆꯝꯕ ꯀꯣꯂꯦꯠꯖꯅꯤ
ꯁꯥꯟꯢꯁꯔ ꯑꯥꯔꯠꯁꯔꯥ
ꯑꯁꯥꯏꯟ
ꯀꯃꯔꯁ ꯑꯠꯆꯥ ꯑꯠꯆꯥ ꯍꯧꯖꯤꯛꯗꯤ ꯗꯣꯛꯇꯔ ꯑꯣꯏꯅꯤꯉꯥꯏꯔꯣ
ꯅꯠꯇꯦꯗ ꯑꯗꯨꯝ ꯒ꯭ꯔꯦꯖꯨꯑꯦꯁꯟ ꯂꯣꯏꯒꯦ ꯇꯧꯕꯅꯤꯗ
ꯑꯠꯆꯥ ꯆꯥ ꯌꯥꯝ ꯐꯥꯢꯌꯦ ꯌꯥꯝ ꯐꯥꯢꯌꯦ
ꯅꯪꯗꯤ ꯅꯪꯗꯤ
ꯑꯩꯗꯤ ꯒ꯭ꯔꯦꯖꯨꯌꯦꯁꯟ ꯂꯣꯏꯔꯦ
ꯄꯩꯁꯥ ꯇꯥꯔꯝꯒꯅꯤꯅꯦ ꯅꯣꯏꯗꯤ
ꯍꯣꯏ ꯄꯩꯁꯥ ꯇꯥꯜꯂꯒ ꯂꯩꯌ‌ꯦ
ꯐꯩꯅꯦ ꯆꯍꯤ ꯀ꯭ꯌꯥ ꯁꯨꯔꯦ
ꯑꯁ ꯑꯗꯨꯕꯨꯗꯤ ꯍꯥꯏꯔꯔꫭꯢꯗ
ꯅꯠꯇꯦ ꯑꯩ ꯍꯥꯏꯕꯗꯤ ꯃꯄꯥꯟꯗ ꯂꯩꯕꯗꯨ
ꯃꯥꯄꯥꯟꯗ ꯂꯩꯕꯁꯝ ꯆꯍꯤ ꯗꯤꯁ ꯌꯔꯅ ꯆꯍꯤ ꯑꯅꯤ ꯁꯨꯕꯅ‌ꯤ
ꯑꯣ
ꯅꯪꯗꯤ
ꯑꯈꯣꯏ ꯑꯍꯨꯝ
ꯑꯠꯆꯥ ꯁꯦꯃꯤꯁꯇꯔ ꯂꯥꯁ ꯏꯌꯔꯔꯣ ꯅꯠꯇ꯭ꯔꯒ ꯁꯦꯃꯤꯁꯇꯔ ꯀ꯭ꯌꯥꯅꯣ
ꯁꯤꯃꯤꯁ ꯆꯍꯤ ꯋꯥꯟ ꯇꯨ ꯊ꯭ꯔꯤ ꯑꯍꯨꯝ ꯊ꯭ꯔꯤ ꯏꯌꯔꯁ ꯑꯣꯏꯔꯗꯤ ꯁꯤꯛꯁ ꯑꯣꯏꯔꯅꯤ ꯍꯣꯏ
ꯁꯤꯛ ꯁ‌ꯦꯃꯤꯁꯇꯔꯔꫭ ꯍꯧꯖꯤꯛ
ꯎꯝ ꯍꯣꯏ
ꯎꯝ ꯑꯩꯗꯤ ꯒ꯭ꯔꯦꯖꯨꯑꯦꯁꯟ ꯂꯣꯏꯔꯒ ꯃꯄꯥꯟꯗ ꯉꯥꯏꯍꯥꯛ ꯊꯕꯛ ꯇꯧꯒꯦꯅ ꯊꯣꯛꯄꯅꯤ
ꯑꯝ ꯊꯕꯛ ꯊꯨꯅ ꯇꯧꯕꯅ ꯐꯕꯅꯤꯗꯥ
ꯊꯣꯡꯗ‌ꯦꯗꯥ ꯑꯃꯨꯛꯀꯥ ꯍꯂꯛꯀꯥꯅꯤ ꯌꯨꯝꯗꯥ
ꯑꫭ ꯃꯇꯝ ꯈꯔ ꯂꯩꯈ꯭ꯔꯥ ꯂꯩꯈꯤꯒꯦꯔꯥ ꯅꯠꯇ꯭ꯔꯥꯒ ꯀꯃꯥꯏꯟ ꯇꯧꯔꯥ
ꯗꯤꯁ ꯌꯥꯔ ꯗꯤꯁꯦꯝꯕꯔꯗꯥ ꯑꯃꯨꯛꯀꯥ ꯊꯣꯛꯈ꯭ꯔꯥꯅꯤ
ꯑꯣ ꯑꯗꯨꯗꯤ ꯌꯨꯝꯗꯥ ꯑꯗꯨꯝ ꯂꯩꯔꯅꯤ
ꯑꯗꯣ ꯈꯪꯗ‌ꯦ ꯌꯨꯝꯗꯥ ꯂꯩꯒꯦꯔꯥ ꯂꯩꯔꯣꯏꯗ꯭ꯔꯥ ꯍꯧꯖꯤꯛ ꯍꯥꯏꯕ ꯉꯝꯗꯦ
ꯎꯝ
ꯍꯥꯏꯗꯤ ꯄ꯭ꯂꯥꯟꯗꯣ ꯑꯗꯨꯝ ꯑꯦꯛꯖꯦꯛ ꯄ꯭ꯂꯥꯟ ꯂꯩꯥꯇ꯭ꯔꯤꯕ
ꯎꯝ
ꯐꯖꯥꯅ ꯍꯣꯠꯅꯥꯎꯀꯣ ꯅꯣꯏ
ꯑꯍꯣꯏ
ꯍꯧꯖꯤꯛꯅ ꯄ꯭ꯂꯥꯟ ꯇꯧꯔꯣ ꯑꯩ ꯒ꯭ꯔꯦꯖꯨꯁꯟ ꯂꯣꯏꯔꯗꯤ ꯁꯤ ꯇꯧꯈ꯭ꯔꯥꯅꯤ ꯑꯗꯨꯒꯥ ꯄ꯭ꯂꯥꯟꯗꯣ
ꯎꯝ ꯑꯗꯨꯅꯤ
ꯅꯠꯇ꯭ꯔꯥꯒ ꯍꯦꯛ ꯂꯣꯏꯕ ꯀꯥꯟꯗ ꯄ꯭ꯂꯥꯟ ꯇꯧꯔꯗꯤ ꯑꯣꯏꯔꯔꯣꯏꯗꯣ
ꯑꯗꯨꯅꯦ
ꯑꯩꯈꯣꯏꯁꯦ ꯁꯨꯃꯥꯏꯅ ꯇꯧꯗꯨꯕ ꯄ꯭ꯂꯥꯟ ꯂꯩꯇ꯭ꯔꯥꯒ ꯒ꯭ꯔꯦꯖꯦꯁꯟ ꯂꯣꯏꯔꯀꯥꯟꯗꯥ ꯑꯗꯨꯝ ꯈꯟ ꯑꯈꯣꯏ ꯋꯥꯈꯜꯗꯣ ꯑꯗꯨ ꯄ꯭ꯂꯥꯟ ꯍꯧꯕꯗꯣ ꯑꯗꯨꯒꯤ ꯍꯧꯖꯤꯛ ꯁꯣꯏꯕꯅꯦꯕ
ꯎꯝ ꯂꯨꯔꯦꯅꯤ ꯒ꯭ꯔꯦꯖꯨꯋꯦꯁꯟ ꯂꯣꯏꯔꯁꯨ
ꯍꯣꯏ ꯒ꯭ꯔꯦꯖꯦꯁꯟ ꯗꯤ ꯀꯥꯏꯁꯨ ꯅꯠꯇꯦꯗꯥ
ꯑꯗꯨꯅꯤ
ꯍꯧꯖꯤꯛꯄꯣꯗꯤ ꯄꯤ ꯑꯩꯆ ꯗꯤ ꯑꯗꯨꯒꯨꯝꯕꯗ ꯂꯧꯋꯦꯕ ꯃꯤꯅ
ꯍꯣꯏ
ꯕꯤ ꯑꯦꯅ ꯀꯔꯤ ꯇꯧꯔꯅꯤ ꯃꯥꯁꯇꯔꯅ ꯀꯔꯤ ꯇꯧꯔꯅꯤ ꯌꯥꯝ ꯂꯨꯕ ꯃꯇꯝꯅꯤ
ꯍꯣꯏ ꯇꯝꯕꯗꯤ ꯃꯇꯝꯗꯤ ꯌꯥꯝ ꯀꯨꯏꯕꯀꯣ
ꯎꯝ
ꯃꯇꯝꯗꯤ ꯈꯔ ꯆꯪꯕ ꯅꯪꯒꯤ ꯁꯥꯏꯟꯁ꯭ꯔꯣ ꯑꯥꯔꯠꯁ꯭ꯔꯣ
ꯑꯩꯗꯤ ꯑꯔꯠꯁ ꯅꯤꯗꯥ
ꯎꯝ ꯑꯥꯔꯠꯁ ꯑꯥꯔꯠꯁ ꯂꯧꯕꯗꯤ ꯂꯥꯏꯔꯤꯛ ꯍꯩꯕ ꯀꯥꯡꯕꯨꯅ ꯂꯧꯕꯅꯤ ꯍꯥꯏ
ꯁꯥꯏꯟꯁ ꯈꯣꯏꯅꯦ ꯁꯥꯏꯟꯁ ꯈꯣꯏꯅꯦ ꯑꯈꯣꯏ ꯑꯥꯔꯠꯁꯀꯤ ꯄꯪꯕ ꯃꯤꯁꯤꯡꯅ ꯑꯥꯔꯠꯁ ꯂꯧꯕꯅꯦ
ꯅꯠꯇꯦ ꯅꯠꯇꯦ ꯑꯁꯦꯡꯕ ꯑꯥꯔꯠꯁ ꯑꯗꯨꯝ ꯍꯥꯏꯅ ꯍꯩꯅ ꯍꯥꯏꯌꯦꯅ ꯈꯣꯏ ꯁꯥꯏꯟꯁꯇꯤ ꯎ ꯗꯨꯝ ꯅꯪꯁꯨ ꯑꯗꯨꯝ ꯀꯔꯦꯟ ꯀꯅꯥꯅꯁꯨ ꯑꯗꯨꯝ ꯇꯝꯃꯗꯤ ꯑꯗꯨꯝ ꯍꯩꯗꯣꯏꯅꯦ ꯑꯥꯔꯠꯁꯇꯤ ꯀꯣꯛ ꯊꯗꯕ ꯆꯪꯉꯦꯅ
ꯅꯪꯅ ꯁꯥꯏꯟꯁ ꯂꯧꯋꯦ ꯍꯥꯏꯁꯦ ꯕꯥꯏꯑꯣꯂꯣꯖꯤꯔꯥ ꯅꯠꯇ꯭ꯔꯒ ꯐꯤꯁꯤꯛꯁ ꯔ ꯀꯦꯃꯤꯁꯇ꯭ꯔꯤ ꯅꯠꯇ꯭ꯔꯥꯒ ꯔꯣꯇꯅꯤ ꯔ
ꯑꯩꯁꯦ ꯀꯩꯅꯣ ꯂꯧꯗꯣꯏꯅꯤ ꯎꯝ
ꯖꯨꯂꯣꯖꯤꯔ
ꯅꯠꯇꯦ ꯑꯩꯅ ꯀꯩꯅꯣ ꯇꯧꯒꯗꯕꯁꯦ ꯑꯥ
ꯎꯝ ꯕꯦꯇꯅꯔꯤꯒꯤ
ꯅꯣ ꯅꯠꯇꯤꯌꯦ
ꯀꯩꯅꯣ
ꯎꯝ
ꯅꯠꯇꯦ ꯕꯣꯠꯅꯤꯅꯦ
ꯑꯣ ꯕꯣꯠꯅꯤ ꯑꯩꯅ ꯕꯣꯠꯇꯅꯤꯔ ꯍꯥꯏꯗꯣ ꯐꯥꯖꯅ ꯇꯧꯑꯣ ꯃꯤ ꯑꯃ ꯑꯣꯏꯅꯕ ꯇꯧꯔꯣ ꯂꯣꯍꯣꯡꯗ꯭ꯔꯤ ꯀꯥꯟꯁꯤ ꯌꯨꯝ ꯄꯥꯟꯗ꯭ꯔꯤꯀꯥꯟꯗꯀꯣ
ꯎꯝ
ꯌꯨꯝ ꯄꯥꯟꯗ꯭ꯔꯤꯉꯩꯗ ꯐꯖꯅ ꯇꯧꯔꯣ ꯅꯩꯈꯥꯏꯔꯣ
ꯍꯦ ꯍꯦ ꯂꯨꯕꯅꯤꯅꯦ ꯂꯨꯕ ꯉꯥꯛꯇꯅꯤꯅꯦ ꯊꯕꯛꯁꯤꯡꯁꯦꯀꯣ
ꯅꯣꯏꯅꯥ ꯐꯖꯅ ꯂꯩꯔ ꯑꯩꯗꯤ ꯅꯨꯄꯤꯒꯤ ꯂꯝꯆꯠꯇ ꯅꯨꯄꯤꯒꯤ ꯐꯖ ꯅꯨꯄꯤꯒꯤ ꯂꯝꯆꯠ ꯐꯖꯅ ꯇꯧꯔꯒ ꯂꯩꯔꯗꯤꯀꯣ ꯅꯨꯄꯥ ꯈꯨꯗꯤꯡꯗꯤ ꯑꯗꯨꯝ ꯂꯥꯛꯀꯅꯤꯀꯣ ꯐꯖꯅꯥ ꯇꯧꯔꯣ
ꯈꯪ
ꯋꯥꯔꯤ ꯋꯥꯔꯤꯁꯤꯗꯤꯕ
ꯑꯗꯨꯅꯤ
ꯐꯖꯅ ꯅꯥꯏꯈꯥꯏꯔꯣ ꯇꯧꯊꯣꯛꯈꯔꯣ
ꯎꯝ ꯋꯥꯗꯤ ꯉꯥꯡꯕ ꯅꯨꯡꯉꯥꯏꯕꯀꯣ ꯑꯦꯛ ꯇꯤꯡ ꯑꯣ ꯇꯧ ꯑꯦꯛꯁꯟ ꯇꯧꯊꯣꯛꯎꯗꯕꯗꯤ ꯈꯔ ꯂꯨꯕ ꯍꯥꯏꯇꯥꯔꯦꯅꯦ
ꯍꯣꯏ ꯍꯣꯏ ꯃꯅꯤ ꯍꯥꯏꯕꯗꯤ
ꯑ ꯁꯨꯃꯥꯏꯅ ꯇꯧꯔꯣꯀꯣ ꯍꯥꯏꯔꯗꯤ ꯍꯣꯏ ꯍꯥꯏꯕꯁꯨ ꯌꯥꯝ ꯂꯨ ꯌꯥꯝ ꯂꯥꯏꯕꯥꯀꯣ ꯊꯕꯛ ꯄꯥꯡꯊꯣꯛꯄꯗꯤ ꯌꯥꯝ ꯂꯨꯕ
ꯍꯣꯏ ꯃꯥꯅꯤ ꯑꯁ ꯈꯪꯗꯦ ꯇꯧꯔꯤꯁꯦ
ꯍꯟꯗꯛꯇꯤ ꯑꯌꯥꯝꯕ ꯀꯩꯅꯣ ꯑꯌꯥꯝꯕꯗꯤ ꯑꯩꯈꯣꯏ ꯔꯣꯝꯒꯤ ꯃꯤꯁꯤꯡꯗꯤ ꯑꯗꯨꯝ ꯒ꯭ꯔꯦꯖꯨꯑꯦꯁꯟ ꯂꯣꯏꯔꯗꯤ ꯑꯗꯨꯝ ꯃꯄꯥꯟꯗ ꯑꯗꯨꯝ ꯂꯥꯏꯔꯤꯛ ꯍꯣꯏ ꯇꯝꯕ ꯃꯤꯁꯨ ꯌꯥꯎꯋꯦ ꯑꯗꯨ ꯑꯣꯏꯔꯁꯨ ꯌꯥꯝꯗꯦꯕꯀꯣ ꯇꯝꯊꯕꯗꯨꯀꯣ ꯑꯗꯨꯝ ꯀꯝꯄꯅꯤꯒꯤ
ꯑꯩꯈꯣꯏꯁꯦ ꯍꯥꯏꯗꯤ ꯄ꯭ꯂꯥꯟ ꯍꯥꯏꯗꯤ ꯂꯥꯏꯔꯤꯛ ꯇꯝꯃꯁꯨꯀꯣ ꯂꯥꯏꯔꯤꯛ ꯀꯨꯏꯅ ꯇꯝꯃꯁꯨ ꯍꯣꯏ ꯄꯤ ꯑꯩꯆ ꯗꯤ ꯑꯗꯨꯒꯨꯝꯕ ꯗꯣꯛꯇꯔꯦꯠꯀꯨꯝꯕ ꯑꯣꯏꯅꯤꯉꯤꯏ ꯍꯥꯏꯗꯤ ꯑꯗꯨꯒ ꯑꯩ ꯌꯨ ꯄꯤ ꯑꯦꯁ ꯁꯤꯒꯤ ꯑꯦꯛꯖꯥꯝꯒꯨꯝꯕ ꯇ꯭ꯔꯥꯏ ꯇꯧꯒꯦ ꯍꯥꯏꯗꯤ ꯑꯩ ꯗꯤ ꯑꯩꯗꯤ ꯑꯥ ꯇꯝꯕꯗꯣ ꯂꯩꯔꯤꯛ ꯇꯝꯃꯒꯥ ꯑꯗꯨꯝ ꯀꯨꯏꯅꯖꯨ ꯇꯝꯕ ꯌꯥꯏꯌꯦꯕ
ꯍꯣꯏ
ꯅꯠꯇ꯭ꯔꯒ ꯑꯗꯨꯝ ꯅꯦꯝꯁꯦꯛꯀꯤꯗꯨꯀꯣ ꯃꯃꯤꯡ ꯃꯃꯤꯡ ꯒꯤ ꯈꯛꯇ ꯇꯝꯃꯗꯤ ꯀꯥꯟꯅꯗꯦꯕ ꯎꯝ ꯇꯨꯌꯦꯜꯞ ꯂꯣꯏꯔꯒꯥ ꯒ꯭ꯔꯦꯖꯨꯑꯦꯁꯟ ꯂꯣꯏꯔꯒ ꯑꯗꯨꯝ ꯑꯦꯛꯖꯥꯝ ꯊꯥꯕꯒꯨꯝꯕ ꯀꯣꯆꯤꯡꯒꯨꯝꯕ ꯂꯧꯔꯒ ꯑꯗꯨꯝ ꯇꯧꯕꯗꯣ ꯑꯗꯨꯅ ꯍꯦꯟꯅ ꯐꯩꯩꯅ ꯃꯇꯝꯗꯣ ꯃꯥꯡꯍꯟꯗꯅꯕ
ꯍꯣꯏ ꯍꯣꯏ